ꯍꯜꯂꯣ
ꯎꯝ ꯍꯜꯂꯣ
ꯑꯣ ꯁꯤꯗꯟ ꯑ ꯇꯥꯏ
ꯍꯧꯖꯤꯛꯀꯤ ꯑꯍꯥꯟꯕꯒꯤꯗꯣ ꯏꯕꯥꯅꯤ ꯐꯣꯟ ꯇꯧꯅꯕꯒꯤꯗꯣ ꯀꯛꯊꯠꯇꯕꯒꯤ ꯑꯣꯏꯗ ꯑꯗꯨꯏꯅꯦꯕꯀꯣ ꯑꯩꯅ ꯂꯥꯎꯁ ꯏꯁꯄꯤꯀꯔ ꯊꯥꯔꯒ ꯊꯝꯕꯅꯦꯕꯀꯣ ꯑꯗꯨꯗꯨꯒ ꯐꯁꯦ ꯅꯉꯣꯟꯗ ꯑꯃ ꯇꯧꯁꯤꯜꯂꯛꯄꯗꯨꯗ ꯀ ꯑꯗꯨ ꯑ ꯑꯃꯗ ꯑꯃꯗ ꯂꯦꯞꯄꯒ ꯁꯤꯗ ꯑꯣꯏꯅ ꯊꯣꯛꯂꯛꯄ ꯋꯥꯅꯤꯗ ꯈꯣꯟꯖꯦꯜꯗ ꯀꯃꯥꯏꯅ ꯇꯧꯕꯅꯣ ꯈꯪꯗꯦꯗ
ꯈꯪꯗꯦ ꯑꯃꯨꯛꯇꯪꯗ ꯑꯅꯤ ꯆꯪꯁꯤꯟꯕ ꯌꯥꯏꯌꯦ ꯉꯛꯇ꯭ꯔꯥ
ꯎꯝ
ꯎꯝꯝ ꯀꯥꯟꯆꯤꯒꯤ ꯄꯥꯎ ꯀꯔꯤ ꯀꯔꯤ ꯂꯩꯒꯦ ꯉꯁꯤꯒꯤ ꯌꯦ
ꯑꯩꯗꯤ ꯏꯃꯥꯙꯕꯤ ꯅꯠꯇꯕꯅꯤꯅ ꯈꯟꯁꯤ ꯃꯄꯥꯎꯒ ꯑꯃꯝꯐꯨ ꯂꯩꯇꯦ
ꯃꯥꯙꯕꯤ ꯅꯠꯇ꯭ꯔꯗꯤ ꯀꯔꯤ ꯑꯣꯏꯅꯣꯕ
ꯀꯩꯗꯤ ꯀꯥꯏꯅꯍꯅꯤ ꯁꯖ ꯑꯃ ꯐꯤꯜꯁꯅꯤ
ꯀꯩꯅꯣ ꯑꯣꯏꯔꯝꯗꯣꯏ ꯃꯥꯜꯂꯦꯅ ꯈꯪꯕꯗ ꯇꯤꯀꯦꯟꯗꯁꯦ ꯐꯥꯕ ꯂꯥꯛꯄ ꯋꯥꯈꯜꯦꯟꯗ꯭ꯔꯦ ꯁꯨꯕꯤꯤꯗꯥ ꯑꯗꯨ
ꯎꯝ ꯃꯥꯗꯕꯤ ꯐꯤꯂꯝꯗꯨꯖꯤꯅꯤꯅꯤ
ꯑꯣ ꯀꯤꯍꯜꯂꯒ ꯆꯦꯡꯒꯗ꯭ꯔꯕ ꯇꯤꯛꯀꯦꯟꯗꯨꯁ ꯅꯠꯇꯦ ꯇꯧꯕꯗꯣ
ꯎ ꯅꯨꯡꯉꯥꯏꯌꯦ ꯃꯣꯏ ꯀꯣꯃꯦꯗꯤ ꯃꯌꯥꯝꯁꯦ ꯣ ꯀꯍꯅꯤ ꯅ ꯅ ꯐꯗꯤꯒꯤ ꯀꯥꯡꯕꯨꯗ
ꯍꯅꯦ ꯄꯩꯈꯥꯁꯨ ꯅꯣꯡꯃꯩ ꯅꯣꯡꯃꯩꯅ ꯇꯛꯁꯜꯂꯛ ꯑꯗꯒꯤ ꯋꯥꯈꯜꯁꯨ ꯂꯥꯡꯁꯤꯜꯂꯛ ꯑꯗꯒꯤ ꯑꯣꯖꯥꯁꯤꯡ ꯎꯅꯕꯒꯤ ꯆꯦ ꯆꯥꯡ ꯏꯈꯠꯄꯁꯨ ꯂꯥꯡꯁꯤꯜꯂꯛ ꯄꯨꯂꯞ ꯐꯪꯗꯅ ꯃꯩ ꯀꯥ ꯃꯩꯈꯨ ꯊꯣꯛꯇꯣꯏꯁꯤꯗꯤ
ꯈꯨꯨꯠꯣꯗꯤ ꯐꯔ ꯇ ꯍꯦ
ꯎꯝ
ꯁꯝꯅ ꯀꯣꯊꯔꯣ ꯍꯥꯏꯔꯛꯑꯣ ꯍꯥꯏꯔꯛꯑꯣ
ꯀꯩꯅꯣ ꯈꯔ ꯈꯔ ꯇꯝꯁꯤꯔꯥ ꯑꯩꯈꯣꯏꯒꯤꯥ ꯋꯥꯔꯤ ꯁꯨꯝ ꯁꯥꯟꯅꯕꯁꯤꯗ ꯑꯩꯈꯣꯏꯒꯤ ꯑꯔꯤ ꯑꯔꯤꯕ ꯂꯣꯟꯁꯦ ꯁꯨꯝ ꯁꯤꯖꯤꯟꯅꯁꯤꯔ ꯍꯩꯇ꯭ꯔꯒꯁꯨ ꯍꯪꯅꯔ ꯂꯣꯏꯔꯦ ꯀꯩ ꯍꯥꯏꯅꯣ ꯍꯥꯏꯔ ꯂꯣꯏꯔꯦ
ꯌꯥꯏꯦ ꯑꯩꯗꯤ ꯀꯌꯥ ꯍꯥꯏꯔꯦ ꯑꯗꯨꯗꯣ
ꯀꯩꯁꯨ ꯍꯩꯇꯦꯗ ꯌꯥꯝ ꯂꯨꯈꯤꯕ ꯑꯔꯣꯏꯕ ꯉꯁꯤ ꯐꯣꯟ ꯀꯩꯅꯣ ꯇꯧꯔꯛꯑꯕꯕꯣꯅꯣꯗꯤ ꯇꯧꯔꯛꯇ꯭ꯔꯥ
ꯇꯧꯔꯛꯇꯦꯗ ꯃꯥꯗꯤ ꯃꯥꯗꯤ ꯐꯣꯟ ꯇꯧꯔꯛꯄꯗꯤ ꯄꯥꯝꯅꯤ ꯁꯪꯉꯣꯏꯗ ꯍꯥꯏꯕꯗꯤ ꯀꯩꯅꯣ ꯇꯧꯗꯣꯏꯅꯦꯕ ꯃꯣꯏꯒꯤ ꯁꯨꯒꯨꯅꯨꯒꯤ ꯁꯤ ꯑꯥꯏ ꯁꯤ ꯃꯣꯏꯒꯤ ꯍꯦꯜꯠ ꯁꯦꯟꯇꯔꯗꯣ ꯂꯥꯏꯌꯦꯡꯐꯝ ꯍꯥꯏꯇꯥꯔꯦꯀꯣ ꯑꯗꯗ ꯃꯥꯄꯨꯗꯣꯏꯅꯦꯕ ꯉꯔꯥꯡꯗꯤꯩ ꯆꯠꯄ ꯍꯧꯔꯕꯅꯦꯕ ꯃ ꯄꯨꯡ ꯅꯨꯡꯇꯤ ꯆꯠꯇꯣꯏꯅꯦ ꯑꯗꯨꯅ ꯃꯥꯗꯤ ꯊꯕꯛ ꯀꯌꯥ ꯁꯪꯉꯔꯣꯏ ꯑꯗꯨꯒꯤꯅꯤ ꯉꯔꯥꯡ ꯑꯗꯨ ꯆꯠꯂꯨꯕꯩꯅꯦ ꯃꯥ ꯋꯥꯃꯟꯗꯅ ꯏꯕꯥꯅꯤ ꯃꯥꯒ ꯑꯩꯒ ꯋꯥꯔꯤ ꯁꯥꯟꯅ ꯁꯥꯟꯅꯔꯨꯔꯦ ꯋꯥꯔꯤ ꯁꯥꯟꯅ ꯁꯥꯟꯅꯅ ꯎꯏꯕ ꯉꯝꯕ ꯑꯗ
ꯇꯣꯝꯇ ꯂꯩꯔꯝꯃꯤꯌꯥ ꯋꯥꯔꯤ ꯁꯥꯟꯅ ꯁꯥꯟꯅꯕ
ꯍꯣꯏ ꯋꯥꯔꯤ ꯁꯥꯅ ꯑꯅꯤꯔꯛꯅꯤ ꯃꯤ ꯑꯗꯨꯗꯤ ꯃꯁꯤꯗꯤ ꯌꯥꯔꯔꯣꯏꯅ ꯃꯥꯁꯦ ꯀꯩꯅꯣ ꯍꯧꯒꯠꯂꯒꯅꯦ ꯑꯩꯉꯣꯟꯗ ꯁꯥꯔꯛꯏꯁꯦ ꯋꯥꯁꯨ ꯋꯥꯕꯖꯥꯠꯅꯦꯕ ꯑꯗꯨꯅꯅꯦꯕ ꯖꯔꯅꯤ ꯖꯔꯅꯤ ꯍꯥꯏꯗꯤ ꯉꯁꯥꯏ ꯃꯣꯏ ꯂꯝꯕꯤꯗꯣ ꯁꯥꯡꯅ ꯊꯥꯡꯅ ꯑꯃ ꯆꯠꯂꯦꯗꯅꯀꯣ ꯆ ꯅ ꯈꯥꯏ ꯒꯥꯔꯤ ꯇꯣꯡꯕꯒꯤ ꯑꯋꯥꯕꯗꯨꯅꯦ ꯑꯗꯒꯤ ꯑꯥꯗꯁꯨ ꯐꯝꯖꯤꯜꯂꯒ ꯎꯝ ꯑꯅꯥꯕ ꯃꯌꯥꯝꯗꯨ ꯌꯦꯡꯗꯣꯏꯅꯤꯗꯅ ꯑꯗ ꯑꯗꯨꯗꯨꯒꯤ ꯃꯥꯗꫭ ꯋꯥꯕ ꯑꯗꯩ ꯍꯜꯂꯛꯑꯀꯥꯟꯗꯁꯨ ꯃꯥꯏ ꯉꯔꯥꯡ ꯃꯄꯣꯛ ꯅꯨꯃꯤꯠ ꯇꯥꯕꯒꯤ ꯑꯃꯨꯛ ꯊꯣꯡꯕ ꯊꯥꯛꯄ ꯇꯧꯔꯒ ꯑꯉꯥꯡ ꯅꯨꯕꯤ ꯃꯌꯥꯝꯗꯨꯒ ꯑꯃꯨꯛ ꯆꯥꯃꯤꯟꯅꯕ ꯈꯣꯠꯄ ꯇꯧꯕꯗꯣ ꯑꯗꯨꯁꯨ ꯃꯥꯅ ꯑꯗꯨꯝ ꯊꯣꯡ ꯊꯥꯛ ꯇꯧꯕꯗꯣ ꯑꯗꯨ ꯑꯣꯏꯕ ꯑꯁ ꯑꯩ ꯉꯁꯤ ꯀꯥꯡ ꯈꯔ ꯆꯤꯛꯑꯝ ꯗꯧ ꯃꯥꯜꯂꯤ ꯀꯥꯡ ꯑꯃ ꯄꯥꯏꯔꯝꯃꯤ ꯀꯥꯡ ꯀꯥꯡꯈꯟ ꯃꯅꯨꯡꯁꯤꯗ ꯀꯥꯡꯅ ꯌꯥꯝ ꯄꯥꯝꯕ ꯏ ꯑꯣꯏꯕ ꯃꯥꯜꯂꯦꯕ ꯑꯩꯁꯦ ꯑꯗꯨꯗꯨꯅ ꯀꯥꯡ ꯌꯥꯝ ꯆꯤꯛꯀꯜꯂꯦꯕ ꯗꯥꯛꯁꯨ ꯌꯥꯝ ꯌꯥꯝ ꯂꯩꯕꯗꯣ ꯑꯣꯏꯌꯦꯕ ꯀꯥꯡꯅ ꯈꯤꯇꯪ ꯍꯦꯛ ꯊꯦꯡꯉꯝꯃꯕꯒ ꯑꯗꯨꯅ ꯑꯩꯅ ꯈꯨꯗꯥꯡ ꯑꯁꯥꯡꯕꯤ ꯗꯤ ꯈꯣꯡꯒ꯭ꯔꯥꯎ ꯑꯁꯥꯡꯕꯤ ꯑꯗꯨꯝ ꯁꯦꯠꯂ ꯂꯩꯗꫭ ꯌꯨꯝꯗ
ꯑꯗꯨꯗꯤ ꯑ ꯀꯩꯅꯣ ꯇꯥꯏ ꯀꯥꯡꯅ ꯆꯤꯛꯈꯤꯕꯗꯣ ꯈꯪꯍꯧꯗ꯭ꯔꯕꯅꯤ ꯍꯥꯏꯕ ꯗꯤ ꯑꯗꯨꯝ ꯐꯖꯅ ꯇꯨꯝꯒ꯭ꯔꯦꯕ
ꯎꯝ ꯈꯪꯒꯟꯗꯦ ꯍꯥꯏꯕ ꯑꯩꯗꯤ ꯌꯥꯝꯅ ꯀꯥꯡꯅ ꯆꯤꯛꯄꯁꯦ ꯑꯗꯨꯅ ꯑꯩ ꯕꯦꯠ ꯑꯃ ꯂꯩꯔꯒ ꯑꯗꯨꯝ ꯊꯝꯃꯦꯕꯀꯣ ꯍꯥꯠꯅꯅꯕꯒꯤ ꯑꯩ ꯀꯥꯡꯁꯦ ꯌꯥꯝ ꯍꯩꯅꯗꯦꯕ ꯀꯥꯡ ꯑꯃ ꯕꯧ ꯄꯥꯏ ꯌꯥꯗꯦ ꯑꯩꯅ ꯐꯥꯃꯨꯡꯗ ꯑꯗꯨꯝ ꯑꯩ ꯍꯥꯠꯇꯣꯏꯅꯦꯕ ꯃꯣꯏꯒꯤ ꯗꯥꯛꯇꯣ ꯌꯥꯝ ꯍꯩꯅꯗꯦ ꯍꯥꯏꯕ ꯆꯤꯛꯂꯛꯑꯒ ꯇꯥꯕꯗꯣ ꯑꯩꯈꯣꯏꯒꯤ ꯀꯩ ꯀꯔꯥꯒ ꯄꯛꯄ ꯌꯥꯝ ꯃꯥꯜꯂꯦ ꯍꯥꯏꯕ
ꯗꯥꯛ ꯈꯛꯇ ꯅꯠꯇ꯭ꯔꯒꯁꯨ ꯌꯥꯝ ꯍꯩꯅꯗꯕ ꯇꯨꯝꯃꯤꯉꯩꯗ ꯀꯥꯡ ꯑꯃ ꯑꯅꯤꯒ ꯆꯤꯊ ꯍꯧꯔꯒ ꯅꯥꯀꯣꯡ ꯃꯌꯥ ꯇ ꯉꯣꯡ ꯉꯣꯡ ꯉꯣꯡ ꯉꯪꯕꯗꯨ ꯑꫭꯏꯔꯦ ꯄ꯭ꯔꯥꯟ ꯆꯥꯛꯏꯁꯤ ꯃꯣꯏꯗꯣ ꯉꯪꯗ꯭ꯔꯗꯤ ꯆꯤꯛꯄ ꯌꯥꯗꯖꯥꯠꯂ ꯇꯨꯃꯤꯟꯅ ꯄꯥꯏꯔꯛꯑꯒ
ꯈꯪꯗꯤꯌꯦ ꯄꯤꯛꯈ꯭ꯔꯕ ꯃꯣꯏꯅ ꯉꯪꯕꯗꯨꯂ ꯃꯈꯣꯛꯒꯗꯨ ꯌꯦꯡꯉꯨꯅꯦ ꯅꯥꯀꫭꯡ ꯃꯌꯥꯗꯨꯗ ꯅꯥꯀꯣꯡ ꯃꯌꯥꯗꯨꯗ
ꯗꯨꯅꯤ ꯃꯣꯏꯒꯤ ꯃꯆꯤꯟꯒꯤ ꯀꯩꯅꯣ ꯃꯀꯣꯏꯗꯨꯕꯨ ꯀꯌꯥꯝ ꯀꯜꯂꯒꯦꯗꯨ ꯌꯦꯡꯉꯣꯗꯅ ꯑꯩꯈꯣꯏ ꯊꯤꯜꯗ ꯆꯪꯉꯒ ꯏ ꯆꯨꯞꯄꯤꯅꯤꯗꯅ ꯁꯝꯒꯨꯝꯕꯗꯨꯅ
ꯊꯜꯂꯒꯅ ꯌꯥꯝ ꯅꯥꯕꯁꯨ ꯌꯥꯎꯕꯅꯤꯉꯣ ꯃꯗꯨꯗꯣ ꯇꯥꯟ ꯆꯥꯗ꯭ꯔꯗꯤ
ꯑꯗꯨꯨꯅꯦ
ꯍꯌꯤꯡꯅꯦ ꯑꯩꯅ ꯍꯥꯏꯖꯤꯅ ꯅꯥꯕ ꯍꯥꯏꯖꯤꯅ ꯍꯌꯤꯡꯗꯅꯦ ꯀꯩꯅꯣ ꯇꯣꯡꯕꯗꯨꯕꯨ ꯅꯥ ꯥꯂꯥꯎꯔꯛꯏꯕ ꯀꯃꯥꯏꯅ ꯇꫭꯏꯅꫭ ꯈꯪꯗꯦꯃꯤ
ꯑꯍꯝ ꯑꯩꯈꯣꯏꯒꯤ ꯑꯩꯁꯨ ꯄꯨꯡ ꯑꯁꯤꯗꯤ ꯄꯨ ꯇꯔꯥ ꯃ ꯈꯥꯏ ꯑꯗꯨ꯭ꯋꯥꯏꯗꯒꯤ ꯆꯠꯀꯦ ꯑꯗꯨꯒ ꯃꯤꯗ ꯍꯪꯅꯔꯒ ꯀꯅꯥ ꯀꯅꯥ ꯂꯥꯛꯇꯣꯏꯅꯣꯅ ꯄꯥꯎ ꯐꯥꯎꯅꯔꯒ ꯑꯗꯨꯒ ꯉꯔꯥꯡꯁꯨ ꯆꯠ ꯇ꯭ꯔꯦ ꯉꯁꯤꯕꯨꯗꯤ ꯆꯠꯀꯅꯤ ꯁꯣꯏꯗꯅ ꯑꯗꯨꯒ ꯀꯩꯅꯣ ꯇꯧꯔꯅꯤ ꯍꯦꯛ ꯍꯜꯂꯛꯄꯒ ꯑꯃꯨꯛ ꯑꯩꯁꯦ ꯏꯃꯥꯟꯅꯕ ꯑꯃꯁꯨ ꯊꯦꯡꯅꯗꯧ ꯂꯩꯌꯦ ꯃꯥ ꯑꯩꯉꯣꯟꯗ ꯆꯦ ꯆꯥꯡ ꯈꯔ ꯅꯝꯊꯣꯛꯍꯟꯗꯧꯕ ꯑꯩꯒꯤ ꯑꯩꯅ ꯏꯈꯠꯄ ꯋꯥꯔꯤ ꯃꯌꯥꯝꯗꯣ ꯃꯥꯅ ꯑꯃꯨꯛ ꯃꯉꯣꯟꯗ ꯅꯝꯊꯣꯛꯍꯜꯂꯒ ꯑꯃꯨꯛ ꯀ ꯇꯧꯗꯣꯏꯅꯦ ꯑꯩꯈꯣꯏꯒꯤ ꯃꯩꯇꯩ ꯃꯌꯦꯛꯇ ꯏꯗꯣꯏꯅꯦꯕ
ꯎꯝ
ꯑꯩꯅ ꯉꯁꯥꯏ ꯃꯩꯇꯩ ꯃꯌꯦꯛ ꯇꯧꯕꯗꯣ ꯑꯗꯨꯃꯥꯏꯅ ꯇꯧꯔꯒ ꯑꯗ ꯃꯣꯏꯅ ꯑꯃꯨꯛ ꯑꯩꯈꯣꯏꯗꯒꯤ ꯍꯦꯟꯅ ꯈꯨꯠꯁꯦ ꯐꯖꯅ ꯆꯠꯂꯦ ꯍꯥꯏꯕ ꯑꯩꯁꯨ ꯍꯥꯟꯅ ꯍꯩꯔꯝꯗꯕꯅꯦ ꯑꯗꯣ ꯍꯧꯖꯤꯛꯇꯤ ꯈꯔ ꯈꯔꯗꯤ ꯍꯩꯔꯦ ꯑꯗꯨꯒ ꯄꯨꯔꯥ ꯌꯥꯝꯅ ꯍꯦꯛꯇ ꯑꯩꯈꯣꯏꯒꯤ ꯕꯦꯡꯒꯣꯂꯤ ꯃꯔꯣꯟ ꯈꯪꯕꯗꯣ ꯑꯩꯈꯣꯏꯒꯤ ꯁ ꯀꯣ ꯈꯣ ꯒꯣ ꯍꯥꯏꯗꯅ ꯑꯩꯈꯣꯏ ꯕꯦꯡꯒꯣꯂꯤꯒꯤ ꯃꯌꯦꯛꯇꯨꯅ
ꯎꯝ
ꯑꯗꯨꯝꯕꯗꯤ ꯌꯥꯝ ꯂꯥꯏꯕ ꯑꯩꯈꯣꯏ ꯁꯨꯝ ꯇꯝꯃꯛꯄ ꯀꯩꯅꯣ ꯑꯣꯏꯗꯅ ꯃꯩꯇꯩ ꯁꯌꯦꯛ ꯁꯤꯗꯤ ꯅꯧꯅ ꯇꯝꯈꯠꯂꯛꯄꯅꯤꯅꯅꯦ ꯈꯪꯉꯒꯁꯨ ꯈꯤꯇꯪ ꯇꯞꯄꯦꯕ ꯏꯁꯥꯁꯦ ꯊꯣꯜ ꯍꫭꯏꯁꯨ ꯑꯗꯨꯝ ꯇꯞꯄꯝꯅꯤꯗ
ꯇꯞꯄꯦ ꯑꯩꯁꯨ ꯑꯗꯨꯕꯨꯗꯤ ꯁꯨꯝ ꯑꯩꯈꯣꯏꯅ ꯅꯨꯡꯇꯤꯒꯤ ꯁꯤꯖꯤꯟꯅꯈꯤꯕ ꯄꯣꯠ ꯑꯣꯏꯗꯕꯗꯣ ꯑꯗꯨꯒꯤꯅꯤ ꯑꯩꯈꯣꯏꯅ ꯈꯕꯔ ꯄꯥꯕ ꯑꯃꯗꯁꯨ ꯈꯕꯔꯗꯣ ꯑꯩꯈꯣꯏ ꯕꯦꯡꯒꯂꯤ ꯃꯦꯛꯇ ꯑꯗꯨꯝ ꯄꯥꯔꯛꯑꯦꯗꯅꯀꯣ ꯑꯗꯒꯤ ꯑꯩꯈꯣꯏ ꯃ ꯑꯇꯩ ꯃꯤꯌꯦꯛꯁꯨ ꯄꯥꯕꯕꯨꯗꯤ ꯍꯩ ꯑꯗꯨꯑꯣꯏꯁꯨ ꯌꯥꯝ ꯀ ꯑꯩꯈꯣꯏꯒꯤ ꯕꯦꯡ ꯕꯦꯡ ꯕ꯭ꯔꯦꯡ ꯕꯦꯡ ꯕ꯭ꯔꯦꯡ ꯇꯧꯔꯒ ꯄꯥꯕꯗꯣ ꯑꯗꯨꯕꯨꯗꯤ ꯉꯝꯗꯦꯕ ꯍꯥꯏ ꯇꯥꯞꯁꯟꯅꯔꯤꯉꯩ ꯈꯣꯠꯆꯟꯅꯔꯤꯉꯩ ꯑꯗꯨꯗ ꯑꯗꯨꯝ ꯈꯔ ꯇꯥꯛꯄꯤ ꯍꯥꯏ ꯔꯦ ꯑꯗꯨꯝ ꯁꯤꯖꯤꯟꯅ ꯇꯧꯔꯗꯅ ꯀꯅꯤ ꯅ ꯊꯅ
ꯃꯥꯜ ꯑꯗꯨꯒ ꯃꯌꯦꯛꯇꯨ ꯌꯥꯝꯗꯕꯅꯦ ꯑꯗꯨ ꯂꯨꯕꯗꯤ ꯑꯁꯦꯡꯕ ꯋꯥꯍꯩ ꯏꯔꯛꯄ ꯃꯇꯝꯗꯗꯤ ꯑꯩꯈꯣꯏꯒꯤ ꯃꯌꯦꯛꯀꯤ ꯋꯥꯍꯩ ꯏꯔꯛꯄ ꯃꯇꯝꯗ ꯕꯦꯡꯒꯣꯂꯤ ꯃꯌꯦꯛꯁꯤꯅꯦ ꯇꯞꯁꯟꯅꯅꯕꯁꯤꯅꯅ ꯂꯨꯔꯤꯅꯦꯕ ꯑꯗꯨꯒ ꯃꯩꯇꯩ ꯃꯌꯦꯛꯁꯤꯅꯗꯤ ꯑꯃꯔꯣꯝꯗꯗꯤ ꯂꯥꯏꯔꯤꯅꯦ ꯍꯥꯏꯕ ꯑꯩꯈꯣꯏꯅ ꯁꯤꯖꯤꯟꯅꯗꯕꯩꯅꯦ ꯍꯥꯏꯕ
ꯃꯥꯅꯦ ꯑꯩꯣꯏ ꯕꯕꯥꯗꯤ ꯌꯥꯝ ꯍꯩꯌꯦ ꯃꯥꯗꯤ ꯎꯝ ꯑꯩꯈꯣꯏꯅ ꯍꯦꯛ ꯈꯪꯉꯛꯄꯗꯒꯤꯩ ꯃꯥꯗꯤꯅꯦ ꯕꯦꯡꯒꯣꯂꯤ ꯃꯩ ꯑꯇ ꯏꯔꯝꯗꯦ ꯑꯩꯈꯣꯏꯒꯤ ꯀꯩꯅꯣꯁꯦ ꯑꯩꯈꯣꯏ ꯍꯧꯖꯤꯛ ꯍꯧꯖꯤꯛ ꯌꯨꯝ ꯁꯥꯔꯤꯕ ꯖꯒꯥꯁꯦ ꯁꯥꯗ꯭ꯔꯤꯉꯩꯗ ꯁꯪꯒꯣꯏ ꯑꯣꯏꯅ ꯂꯩꯔꯝꯃꯦꯕ ꯆꯥꯎ ꯂꯩꯔ ꯃꯕꯥ ꯑꯩꯈꯣꯏꯒꯤ ꯇꯥꯃꯣꯗ ꯔꯤꯛꯁꯣꯁꯦ ꯌꯥꯝ ꯂꯣꯏꯌꯦ ꯔꯤꯁꯣ ꯇꯔꯥꯃꯔꯤ ꯇꯔꯥꯃꯉꯥꯒꯨꯝꯕ ꯂꯩ ꯑꯩꯈꯣꯏꯒꯤꯀꯣ ꯑꯗꯣ ꯃꯥꯁꯦ ꯑꯩꯈꯣꯏꯒꯤ ꯔꯤꯛꯁꯣ ꯗ꯭ꯔꯥꯏꯚꯔ ꯃꯌꯥꯝ ꯑꯃꯒꯤ ꯃꯃꯤꯡ ꯑꯗꯒꯤ ꯔꯤꯛꯁꯣꯒꯤ ꯅꯝꯕꯔ ꯀꯔꯤ ꯀꯔꯥꯁꯦ ꯃꯥꯒꯤ ꯕꯣꯏ ꯑꯃꯗ ꯃꯃꯤꯡ ꯃꯊꯥ ꯂꯣꯏꯅ ꯏꯔ ꯏꯔ ꯊꯝꯗꯅꯤꯗꯅ ꯁꯤꯒꯤ ꯁꯤꯒꯤ ꯅꯨꯄꯥꯁꯤꯅ ꯁꯤꯒꯤ ꯔꯤꯁꯣ ꯅꯝꯕꯔꯁꯦ ꯊꯧꯈꯤꯕ ꯑꯗꯒꯤ ꯉꯁꯥꯏꯒꯤ ꯎꯝ ꯔꯠ ꯄꯔꯠ ꯄꯤꯔꯛꯑꯒꯁꯨ ꯃꯥꯒꯤ ꯚꯔꯥꯅ ꯁꯤ ꯄꯤꯔꯛꯄꯗ ꯑꯁꯨꯝ ꯑꯗꯨꯒꯨꯝꯕꯒꯤ ꯔꯦꯀꯣꯔꯠ ꯑꯃ ꯏꯅꯅꯕꯒꯤ ꯃꯥꯒꯤ ꯅꯣꯠꯕꯨꯛ ꯑꯁꯥꯡꯕ ꯑꯃ ꯊꯝꯃꯦꯕꯀꯣ ꯑꯗꯨꯗꯩꯗ ꯃꯥ ꯃꯩꯇꯩ ꯃꯌꯦꯛ ꯉꯥꯛꯇꯅ ꯏꯔꯤꯁꯦ ꯃꯇꯝꯗꯨꯗꯒꯤ ꯍꯥꯏꯁꯦ ꯃꯇꯝꯗꯨꯗꯒꯤ ꯍꯥꯏꯖꯕ ꯑꯩꯈꯣꯏꯅ ꯑꯉꯥꯡꯊꯛꯇ꯭ꯔꯨ ꯑꯩꯈꯣꯏ ꯑꯩ ꯄꯣꯛꯇ꯭ꯔꯤꯉꯩꯗꯒꯤ ꯏꯔꯥꯛ ꯑꯕꯅꯤ ꯃꯥꯗꯤ ꯀꯌꯥꯝ ꯍꯥꯏꯒꯦ ꯃꯣꯏ ꯃꯇꯝꯗꯨꯗ ꯃꯥꯁꯦ ꯑꯩꯈꯣꯏꯅ ꯍꯥꯏꯔꯤꯕ ꯄꯠ ꯅꯪꯗ ꯌꯥꯝ ꯍꯩꯌꯦꯅ ꯑꯗꯨ ꯃꯇꯝꯗꯨꯗ ꯃꯥꯁ ꯑꯩꯅ ꯑꯁ ꯈꯪꯗꯦ ꯍꯤꯟꯗꯤ ꯐꯪꯉꯦ ꯄꯔꯦꯡ ꯔꯦꯡ ꯔꯦꯡ ꯔꯦꯡ ꯂꯣꯜꯂꯤ ꯃꯤꯒꯤ ꯌꯣꯠ ꯀꯧꯇꯥꯥꯛꯑꯒ ꯂꯧꯕ ꯂꯥꯛꯄ ꯑꯗꯒꯤ ꯂꯩꯗꯅ ꯀꯨ ꯑꯗꯨꯒꯨꯝꯕ ꯃꯌꯥꯝ ꯑꯗꯨ ꯃꯥꯅꯅꯦ ꯑꯗꯨꯝ ꯈꯪꯗꯦ ꯑꯩꯈꯣꯏ ꯄꯕꯥ ꯑꯗꯨꯝ ꯍꯩꯖꯥꯅꯤ ꯉꯝꯕ꯭ꯔꯥ ꯍꯧꯖꯤꯛꯐꯥꯎ ꯃꯥꯒꯤ ꯑꯗꯨꯒꯤ ꯔꯦꯖꯤꯁ ꯆꯥꯔꯗꯨꯣ ꯂꯩꯔꯝꯒꯅꯤ ꯕꯣꯏꯗꯣ ꯃꯥꯅ ꯏꯔꯝꯕꯒꯤ ꯃꯌꯥꯝꯗ ꯃꯇꯝ ꯃꯇꯝꯗꯨꯗꯤ ꯑꯩꯈꯣꯏ ꯄꯥꯕꯒꯣ ꯊꯛꯀꯣ ꯇꯦ ꯆꯊꯤ ꯆꯩꯔꯥꯡꯁꯦ ꯀꯃꯥꯏꯅ ꯏꯔꯤꯅꯣ ꯕꯕꯥꯅ ꯑꯝꯇꯪ ꯍꯥꯏꯗꯣꯏꯒꯦꯅ ꯁꯤꯅꯤ ꯑꯩꯈꯣꯏꯒꯤ ꯃꯩꯇꯩ ꯃꯌꯦꯛ ꯑꯁꯦꯡꯕ ꯍꯥꯏꯗꯣꯅ ꯍꯥꯏ ꯃꯥꯅ
ꯑꯗꯣ ꯗꯥꯛꯇꯔ ꯅꯪ ꯑꯩꯈꯣꯏꯒꯤ ꯃꯩꯇꯩ ꯃꯌꯦꯛ ꯀꯣꯛ ꯁꯝꯗ ꯂꯣꯏꯕ ꯐꯕ꯭ꯔꯥ
ꯍꯥꯏ ꯍꯦ ꯀꯥꯏ ꯅꯤ
ꯃ ꯃꯌꯦꯛꯀ ꯀꯣꯟꯅꯅꯗꯤ ꯈꯪꯕ꯭ꯔꯥ ꯍꯥꯏꯕ ꯃꯥ ꯃꯥꯏ ꯃꯃꯤꯡꯗꯨꯒ
ꯑꯗꯨꯅꯦ ꯑꯩ ꯍꯥꯏꯁꯦ ꯑꯃꯨꯛꯃꯨꯛ ꯃꯔꯝ ꯆꯠꯄ ꯌꯥꯎꯋꯦꯕ
ꯎꯝ ꯑꯗꯨ ꯑꯗꯨ ꯈꯪꯉꯗꯤ ꯂꯥꯏꯔꯕꯅꯦꯕ ꯍꯥꯏꯕꯗꯤ ꯀꯣꯛ ꯍꯥꯏꯁꯤꯅ ꯁꯤꯈꯤꯗꯦ ꯑꯗꯒꯤ ꯌꯥꯌꯥꯡ ꯍꯥꯏꯁꯤꯅ ꯁꯤꯅꯤ ꯑꯗꯩ ꯍꯨꯛ ꯍꯥꯏꯁꯤꯅ ꯁꯤꯅꯤ ꯑꯍꯧꯕꯗꯨꯣ ꯑꯗꯨꯝ ꯈꯪꯉꯗꯗꯤꯅꯦ ꯑꯗꯨꯝ ꯄꯤ ꯏꯕ ꯄꯥꯕꯗ ꯇꯞꯆꯔꯁꯨ ꯑꯗꯨꯝ ꯊꯣꯛꯑꯗꯕ
ꯊꯣꯛꯑ ꯑꯗꯨꯕꯨꯗꯤ
ꯑꯩꯈꯣꯏꯁꯦ ꯊꯥꯏꯅ ꯀꯩꯅꯣꯗ ꯑꯩꯈꯣꯏ ꯁ꯭ꯀꯨꯜ ꯑꯩꯈꯣꯏ ꯁ꯭ꯀꯨꯜ ꯇꯝꯃꯤꯀꯥꯟꯗꯅꯦ ꯑꯝ ꯃꯔꯛꯇ ꯅꯨꯃꯤꯠ ꯇꯔꯥꯅꯤꯒꯤ ꯅꯨꯃꯤꯠ ꯇꯔꯥꯃꯉꯥꯅꯤꯒꯤ ꯀꯥꯏꯅ ꯇꯧꯔꯒ ꯑꯩꯈꯣꯏꯒꯤ ꯇꯣꯉꯥꯟꯅꯀꯣ ꯃꯩꯇꯩ ꯃꯌꯦꯛꯀꯤ ꯑꯣꯖꯥꯁꯦ ꯂꯥꯛꯑꯒ ꯇꯥꯛꯑꯦꯕꯀꯣ ꯑꯩꯈꯣꯏꯒꯤ ꯄꯦꯔꯦꯠ ꯑꯃ ꯂꯧꯔꯀꯥꯟꯗ ꯑꯗꯨꯒ ꯑꯦꯛꯖꯥꯝꯒ ꯇꯧꯕꯗꯨꯗ ꯑꯩꯈꯣꯏꯁꯨ ꯀꯩꯅꯣ ꯋꯥꯡꯉꯒ ꯄꯥꯁ ꯇꯧꯔꯤꯅꯤ ꯃꯣꯏꯒꯤ ꯁꯩꯔꯦꯡ ꯃꯩꯇꯩ ꯁꯌꯦꯦꯡ ꯑ ꯊꯣꯛꯄꯗꯣ ꯍꯧꯖꯤꯛꯇꯤ ꯅꯤꯡ ꯆꯪꯗ꯭ꯔꯦꯗ ꯑꯗꯨꯒꯗꯣ ꯏꯗꯅꯁꯁꯤꯗ ꯇꯧ ꯑꯗꯨꯒ ꯉꯁꯥꯏꯒꯤ ꯀꯩ ꯍꯥꯏꯅꯤ ꯆꯍꯤ ꯆꯨꯞꯄꯗꯤ ꯇꯝꯍꯜꯂꯛꯇꯦꯕ
ꯎꯝ
ꯑꯗꯨꯃꯥꯏꯅ ꯇꯧꯔꯛꯄ ꯑꯩꯅ ꯑꯗꯨꯒꯤ ꯍꯩꯕꯗ ꯋꯥꯠ ꯄ ꯍꯥꯏꯇꯥꯔꯦ ꯑꯗꯨ ꯍꯩꯕ ꯋꯥꯠꯄ ꯅꯠꯇ ꯃꯇꯝꯗꯨꯗ ꯑꯗꯨꯗ ꯂꯣꯏꯅꯃꯛ ꯍꯩꯈ꯭ꯔꯕꯅꯦꯕ ꯑꯁꯨꯝ ꯁꯤꯖꯤꯟꯅꯗ꯭ꯔꯥꯕꯅꯤꯅ ꯁꯁꯨꯝ ꯁꯤꯖꯤꯟꯅꯗ꯭ꯔꯕꯅꯤꯅ ꯑꯗꯨꯝ ꯀꯥꯎꯈꯤꯕꯗꯣ ꯑꯗꯨꯅꯤꯗ
ꯍꯣꯏ ꯃꯥꯅꯦ ꯑꯥꯎ ꯌꯦ ꯅꯇ ꯃꯤ ꯑꯃ ꯂꯥꯛꯄ ꯃꯥꯜꯂꯦ ꯑꯝꯇ ꯊꯣꯛꯈꯤꯒ ꯉꯥꯏꯍꯥꯛ ꯂꯩ ꯇꯧꯔꯛꯀꯦꯀꯣ ꯇꯥꯕ꯭ꯔꯣ
ꯐꯔꯦ ꯐꯔꯦ ꯑꯗꯨꯗꯤ ꯊꯝꯃꯨ ꯊꯝꯃꯨ
ꯎꯝ